ꯍ ꯍ ꯇꯧ ꯁꯜꯂꯛꯑꯕꯅꯤ ꯇꯥꯔꯦ ꯇꯥꯔꯦ ꯉꯁꯥꯏꯗꯣ ꯅꯦꯠꯋꯥꯛ ꯅꯨꯡꯉꯥꯏꯇꯕꯔꯕꯦꯡꯉꯣꯁꯦ ꯃꯈꯣꯟꯒꯔ ꯅꯨꯡꯉꯥꯏꯇꯕ
ꯎ ꯍꯧ ꯑꯗꯨ ꯁꯦꯡ
ꯍꯅ ꯐ ꯇꯔꯦ ꯦ ꯑꯩꯩꯅ ꯑꯝꯇ ꯎꯗ ꯑꯗꯨꯕ ꯑꯝꯇꯕꯨꯨꯛ ꯄꯥꯟꯊꯣꯛꯑꯒ ꯌꯦꯡꯁꯦ
ꯎꯝ
ꯑꯣ ꯌꯥꯝ ꯏꯪꯅ ꯇꯞꯅ ꯆꯨꯔꯝꯃꯦ ꯅꯣꯡꯁꯤꯗꯤ
ꯍ ꯇꯣ ꯇꯨꯝꯕ ꯅꯨꯡꯉꯥꯏꯗꯕ ꯑꯣꯏꯋꯦꯗꯔꯅꯦ
ꯇꯨꯝꯕꯕꯨꯗꯤ ꯅꯨꯡꯉꯥꯏꯅꯤ ꯍꯌꯦꯡ ꯑꯌꯨꯛ ꯍꯧꯒꯠꯂꯒ ꯀ꯭ꯂꯥꯁ ꯆꯠꯄꯒꯤ ꯆꯗꯅꯦ ꯍꯧꯒꯠꯄ꯭ꯔꯁꯦ ꯀ꯭ꯂꯥꯁ ꯇꯧꯔꯤꯗ ꯑꯇꯥꯛꯄꯨꯗꯤ ꯇꯥꯛꯇꯦ ꯁꯥꯇ꯭ꯔꯅ ꯂ ꯏꯗꯗꯂ
ꯊꯇ ꯇ
ꯗ ꯀꯅꯥ ꯂꯥꯛꯏꯒꯦ ꯑꯩꯈꯣꯏ ꯑꯃ ꯑꯅꯤ ꯑꯩꯈꯣꯏꯗꯤ ꯂꯩ ꯍꯩꯌꯦ ꯑꯩꯈꯣꯏ ꯇꯔꯥꯗꯣ ꯃꯤ ꯃ ꯅꯤ ꯄꯥꯟ ꯅꯠꯇ꯭ꯔꯒ ꯇꯔꯦꯠ ꯑꯗꯨꯠꯇ ꯅꯤꯄꯥꯥꯟꯗꯤ ꯅꯣꯡꯃꯒꯤ ꯁꯣꯏꯗꯗꯤ ꯂꯥꯛꯑꯦ
ꯑꯦꯦ
ꯑꯩꯕꯨꯗꯤ ꯌꯥꯎꯗꯕ ꯁꯣꯏꯗꯕꯤꯗ ꯆꯠꯄꯗꯨꯗ ꯂꯥꯛꯇꯕ ꯁꯔꯨꯛꯇ ꯑꯩꯕꯨꯗꯤ ꯌꯥꯎꯦ ꯆꯠꯇꯕ ꯁꯔꯨꯛꯄꯨꯛꯇ ꯑꯩ
ꯃꯍꯝ ꯃꯥꯄꯜꯒ ꯃꯥꯄꯜꯒ ꯇꯔꯥꯒ ꯁꯨꯒꯗꯕ ꯅꯪ ꯌꯥꯎꯗ꯭ꯔꯦꯕꯗꯣ
ꯑꯩꯦ ꯑꯩ ꯌꯥꯎꯈ꯭ꯔꯦ ꯑꯗꯨꯗ ꯑꯗꯨ ꯃꯔꯛꯇꯨꯗ ꯑꯣꯖꯥ ꯑꯩꯈꯣꯏꯒꯤ ꯌꯥꯝ ꯐꯕ ꯏꯁꯀꯣꯂꯔ ꯑꯃ ꯂꯩꯌꯦ ꯃꯥꯅ ꯑꯗꯨꯝ ꯂꯥꯏꯔꯤꯛꯁꯦ ꯇꯥꯛꯅꯤꯡꯃꯟꯕꯒꯤ ꯑꯗꯨꯝ ꯀꯧꯋꯦꯕ
ꯎꯝ
ꯈꯣꯏꯅ ꯆꯠꯄꯤꯗꯕꯣ ꯇ ꯑꯦ ꯑꯗꯨꯝ ꯑꯣꯖꯥ ꯑꯃꯒꯤ ꯃꯍ ꯁꯤꯜꯂꯒ ꯑꯣꯖꯥ ꯑꯩꯈꯣꯏꯒꯤ ꯍꯩꯁꯣ ꯃꯇꯟ ꯇꯟꯕꯒꯤ ꯂꯥꯏꯔꯤꯛ ꯇꯥꯀꯄꯥ ꯍꯩꯇꯕꯒꯤ
ꯑꯈꯣꯏ ꯂꯁ
ꯑꯩꯈꯣꯏꯥꯟꯥꯟ ꯑꯩꯈꯣꯏꯒꯤ ꯑꯣꯖꯥꯗꯣ ꯂꯩꯇꯥꯛ ꯀꯔꯝ ꯍꯥꯏ ꯏꯁꯀꯣꯂꯔꯗꯨꯅ ꯌꯥꯝꯅ ꯌꯥꯝꯅ ꯂꯥꯏꯔꯤꯛ ꯍꯩꯕ ꯃꯤꯅꯦꯕꯀꯣ
ꯑꯝ
ꯃꯥꯅ ꯇꯥꯛꯄꯅꯁꯨ ꯅꯨꯡꯉꯥꯏꯕꯒꯤ ꯑꯩꯈꯣꯏ ꯑꯗꯨꯝ ꯇꯥꯛꯍꯜꯂꯦ ꯃꯥꯅ ꯃꯤ ꯌꯥꯝ ꯐꯩꯌꯦꯕꯀꯈꯣꯏ ꯖꯥꯗ ꯑ ꯁꯀꯣꯜꯒꯥꯔꯗ ꯃꯅ ꯍꯥꯏꯩꯇ ꯑꯦꯃꯅ ꯍꯥꯏꯩꯇ꯭ꯔꯒꯗ꯭ꯔ ꯁꯀꯨꯂꯣꯗ ꯂꯥꯏꯔꯤꯛꯄꯨ ꯆꯍꯤ ꯑꯅꯤ ꯇꯝꯈꯤꯕꯗꯨꯕꯨ ꯀꯩꯀꯩꯕꯨ ꯈꯪꯍꯧꯒꯦ ꯑꯗꯨꯝ ꯈꯪꯍꯧꯕ꯭ꯔꯥ
ꯈꯜ ꯍꯋꯦ
ꯑ ꯑꯩ ꯆꯍꯤ ꯑꯃ ꯇꯝꯃꯤ ꯑꯅꯤꯕꯨ ꯁꯨꯔꯛꯑꯦ ꯑꯩꯁꯨ ꯑꯅꯤꯕꯨ ꯁꯨꯔꯛꯏꯁꯦ ꯑꯝꯇ ꯈꯪꯍꯧꯗꯦ ꯍꯌꯦꯡꯋꯥꯏ ꯅꯁꯥꯅꯧꯒ ꯅꯨꯡꯉꯥꯏꯇ꯭ꯔꯗꯤ ꯑꯩ ꯀꯧꯔꯛ ꯇꯥꯛꯀꯦ ꯑꯝꯇꯁꯨ ꯍꯩꯍꯧꯗꯕꯅꯤꯅ
ꯑꯁ ꯅꯟ ꯆꯥꯛꯇꯣꯏ
ꯉꯥꯛꯇꯪ ꯀꯧꯗ꯭ꯔꯒꯤ ꯑꯗꯨꯝ ꯀꯧꯗꯧꯅ ꯐꯗꯧ ꯃꯥꯜꯂꯦ ꯇꯤꯅꯍꯔꯒ ꯑꯖꯨꯕꯨꯧꯇꯧꯅꯤꯗꯕ ꯆꯂ ꯀꯧꯔꯛꯀꯅꯤ ꯀꯧꯔꯛꯀꯅꯤ ꯈ꯭ꯋꯥꯡ ꯅꯨꯡ ꯊꯦꯛꯄ ꯌꯥꯗꯕ ꯈꯣꯠꯄ ꯂꯩꯔꯁꯨꯀꯣ ꯑꯩ ꯌꯦꯉꯦꯕ
ꯍꯣꯏ
ꯗꯥꯛꯇꯒꯅꯣ ꯀꯣꯐ ꯍꯜ ꯂꯣꯏꯍꯦꯛ ꯑꯃꯨꯛꯀ ꯀꯧꯔꯛꯅꯕ ꯈꯥꯛꯑꯝꯗꯣꯏꯅꯦ ꯇꯅ ꯍꯗꯤ ꯇꯅꯣ ꯋꯥꯜ ꯈꯋꯥꯡ ꯈ꯭ꯋꯥꯡ ꯐꯔꯦ ꯌꯥꯔꯦꯒ ꯈꯨꯠ ꯅꯥꯏꯌꯦꯅ ꯑꯃꯨꯛ ꯀꯧꯔꯛꯄꯗꯣ
ꯍ ꯑꯃ
ꯐꯕꯒ ꯑꯃꯃꯨꯛ ꯌꯥꯛꯇꯕꯗꯣ ꯑꯗꯨꯝ ꯍꯥꯏꯅ ꯑꯗꯨꯗꯗꯤ ꯕꯤꯖꯤꯅꯦꯁꯁꯦ ꯍꯧꯖꯤꯛꯀꯥꯟ ꯇꯧꯅꯔꯤꯁꯦ ꯑꯗꯨ ꯉꯥꯛꯇꯅꯤ ꯀꯩꯅꯣ ꯗꯣꯛꯇꯔ ꯗꯣꯛꯇꯔꯅꯒ ꯇꯧꯔꯤꯁꯤꯡꯗꯤ ꯍꯤꯗꯥꯛꯀꯥ ꯄꯤꯁꯜꯂꯒ ꯑꯕ ꯍꯦꯟꯖꯜꯂꯛꯑꯒ ꯑꯃꯨꯛ ꯂꯥꯛꯍꯟꯕꯗꯣ
ꯑꯦ
ꯗꯤ ꯃꯣꯏꯟꯅ ꯄꯩꯁꯥ ꯀꯥꯏꯗ ꯐꯪꯗꯣꯏꯔꯤꯒꯦ ꯃꯤꯒꯤ ꯁꯤꯟꯐꯝꯒꯁꯦ ꯏꯕꯥꯏ ꯂꯥꯏ ꯂꯣꯏꯁꯤꯟꯕꯤꯅꯤꯅꯦ
ꯃꯁꯥ ꯇꯥꯗꯤ ꯍꯅꯤꯡꯕ ꯐꯥꯎꯔꯅꯤ
ꯑꯣꯏꯅꯤ ꯀ ꯁꯔꯖꯥ ꯀꯔꯦ
ꯀ
ꯀ ꯍꯥꯏꯗ ꯀ ꯅꯣꯀꯤꯗ ꯋꯥ ꯅꯪꯅ ꯑꯩꯈꯣꯏꯒꯤ ꯁꯥꯃꯨꯗꯨꯕꯨ ꯑꯗꯨꯝ ꯍꯨꯟꯗꯣꯛꯄꯤ ꯊꯝꯃꯤꯁꯦ ꯀꯩꯒꯤꯅꯣ ꯃꯇꯝ ꯗ
ꯤꯕꯇ
ꯅꯦ ꯑꯗꯥ ꯑꯃꯅ ꯌꯥꯝ ꯆꯨꯏꯌꯦꯦ ꯃꯊꯇ ꯑꯗꯨꯝ ꯂꯩꯔꯝꯃꯦ ꯃꯥꯗꯤ
ꯃꯥ
ꯑ ꯈꯪꯗꯦ ꯃꯍꯟꯗ ꯂꯩꯕ ꯍꯩꯅꯈ꯭ꯔꯕꯣ ꯈꯪꯗꯦ ꯍꯥꯟꯅꯗꯤ ꯍꯦꯟꯗꯕꯅꯦꯂꯛꯦ ꯍꯦꯛꯇ ꯆꯦꯜꯂꯛꯦ ꯂ ꯁꯁꯇ ꯂꯣꯅ ꯈꯥꯕꯅꯦ ꯃꯠꯇꯂ ꯅꯣꯏꯕꯨ ꯏꯔꯥꯡ ꯌꯥꯝ ꯅꯣꯏꯕꯨ ꯏꯔꯥꯡ ꯌꯥꯝ ꯇꯧꯔꯕꯣ ꯃꯥꯗꯤ ꯅꯨꯄꯥ ꯅꯍꯥꯛ ꯈꯔ ꯍꯩꯅꯗꯕꯅꯤꯅ ꯀꯥꯏꯗꯤ ꯏꯔꯥꯡꯅꯣ ꯃꯥꯗ ꯆꯦꯡꯉꯁ ꯁꯥꯟꯅꯕ ꯑꯃ ꯗꯔꯀꯥꯔ ꯇꯥꯏ ꯑꯦꯉ ꯀꯣꯏꯕ ꯆꯠꯀꯅꯤ ꯍꯥꯏꯅꯦ ꯀꯅꯥ ꯀꯅꯥꯂ
ꯌꯥꯝꯃꯦ
ꯃꯥ ꯄꯨꯕꯤꯔꯣꯏꯗ꯭ꯔꯣ ꯃꯥ ꯄꯨꯕꯤꯔꯣꯏꯗ꯭ꯔꯣ
ꯀꯩꯅꯣꯁꯦ
ꯑꯩꯈꯣꯏꯒꯤ ꯁꯥꯃꯨꯗꯣ ꯄꯨꯕꯤꯔꯣꯏꯗꯕ꯭ꯔꯥ ꯍꯥꯏꯕ ꯅꯣꯏꯅ
ꯃꯥ
ꯍꯣꯏ ꯐꯖꯒ ꯍꯥꯏꯗ꯭ꯔꯤꯉꯩꯗ ꯃꯥꯅ ꯍꯥꯟꯅꯛ ꯌꯥꯎꯔꯣꯏ ꯀꯥꯏꯅꯣ ꯑꯗꯨꯕꯨ ꯅꯍꯥ ꯑꯣꯏꯔꯤꯀꯥꯟꯒꯤ ꯂꯥꯡꯕ ꯍꯥꯏꯗꯣ ꯀꯩꯅꯣ ꯈꯪꯉꯔꯣꯏꯕ ꯃꯌꯨꯝꯗ ꯍꯦꯟꯗꯣꯛꯇꯗꯅꯅꯦ ꯂꯣꯛꯇꯥꯛ ꯆꯠꯁꯤꯂꯁꯨ ꯌꯥꯗ꯭ꯔꯤꯅꯦ ꯁꯤꯈꯥꯡꯈꯥꯡꯈꯩ ꯐꯥꯔꯅꯦ ꯍꯧꯖꯤꯛ
ꯀꯔꯤꯒꯤꯅ ꯃꯥ ꯅ ꯇꯜꯂꯤꯇꯕꯣ
ꯀꯤꯖꯔꯤꯕ ꯑꯣ ꯅꯪꯂ ꯂꯩ ꯑꯣ ꯑꯁ ꯀꯅꯥꯜ ꯎ ꯑꯩꯁꯨ ꯑꯗꯨꯝ ꯂꯨꯞ ꯑꯣꯏ ꯑꯗꯨꯝ ꯁꯦꯝꯃꯤꯗꯕ ꯀ ꯑꯩꯗꯤ ꯉꯝꯃꯣꯏ ꯑꯗꯨꯗꯤ ꯂꯧꯕꯇꯥꯥꯛ ꯇꯒꯗꯤ ꯏꯒꯣ
ꯑꯗꯣ ꯊꯤꯕ ꯈꯪꯈꯤꯗꯕꯒꯤ ꯖꯒꯥꯗꯣ
ꯏꯁꯤꯡꯗ ꯑꯗꯨꯝ ꯀꯩꯅꯣ ꯇꯧꯔꯒ ꯁꯔꯒ ꯂꯝꯕꯤꯒ ꯈꯪꯗꯧ ꯃꯥꯟꯗꯦ ꯃꯁꯥꯗ ꯀꯨꯝꯕꯤꯗ ꯋꯥꯕ꯭ꯔꯥ ꯃꯥꯂ ꯄꯥꯄꯁꯨꯨꯁꯤ ꯌꯦꯅ ꯃꯅꯤꯅ
ꯑꯗꯣ ꯍꯥꯏꯗꯤ ꯍꯥꯏꯗꯣꯛꯎꯅꯨ ꯏꯁꯤꯡꯗ ꯏꯟꯊꯁꯦ
ꯍꯣꯏ ꯏꯁꯤꯡ ꯏꯟꯊꯕꯤꯁ
ꯌꯥꯎꯕꯤꯗꯣ ꯎ ꯂꯥꯏꯖꯀꯦꯠ ꯂꯥꯏ ꯖꯀꯦꯠ ꯂꯤꯠꯍꯜꯂꯒ ꯑꯅꯤ ꯁꯦ ꯃꯥꯗꯤ ꯌꯥꯝ ꯀꯤꯖꯕꯅꯤꯅ ꯑꯗꯨꯒ ꯁꯤꯡꯗ ꯏꯟꯊꯔꯁꯦ ꯍꯅꯁꯨ ꯌꯥꯔꯣꯏꯌꯦ ꯃꯥ ꯇꯥꯒꯗ꯭ꯔꯥ
ꯑ
ꯆꯗ ꯃꯥꯂꯦ ꯑꯩ ꯑꯩꯁꯨ ꯏꯔꯣꯏꯕ ꯍꯩꯇꯕꯅꯤꯅ ꯈꯪꯗꯦ ꯑꯗꯣ ꯀꯤꯗꯤ ꯀꯤꯖꯩ ꯑꯗꯨꯑꯣꯏꯁꯨ ꯅꯪ ꯏꯔꯣꯏꯕ ꯍꯩꯕ꯭ꯔꯣ ꯍꯩꯇꯦꯁꯨ ꯀꯤꯗꯦ ꯏꯔꯣꯏꯅꯤꯡꯉꯦ ꯏꯁꯤꯡꯗ ꯏꯁꯤꯡꯗ ꯂꯥꯏꯔꯁꯨꯀꯦꯛꯇ ꯑꯗꯨꯝ ꯇꯥꯎꯗꯣꯏꯇꯥꯥꯔꯗꯤ ꯍꯥꯟꯅꯗꯤ ꯍꯪꯗꯕꯅꯤ ꯗꯤ ꯌꯥꯔꯣꯏ ꯑꯅꯣꯏꯕ ꯃꯤꯗꯤ ꯂꯨꯞꯄꯣꯏꯗ꯭ꯔꯥꯅ
ꯇꯥꯎꯅꯤ ꯇꯥꯎꯅꯤꯗꯣ ꯃꯥꯁ ꯑꯅꯤ ꯑꯅꯤꯒꯨꯝꯕ ꯂꯩꯍꯟꯁꯦ
ꯄꯥꯝꯕꯣꯝ ꯗꯒ ꯐꯥꯖꯤꯜꯂꯒ ꯃꯔꯤ ꯗꯨꯝ ꯂꯤꯠ ꯍꯥꯏ
ꯑ
ꯑꯗꯤ ꯀꯗ ꯂꯄ ꯐꯥꯏ ꯀꯗ ꯃꯥ ꯑꯗꯨ ꯍꯥꯏꯔꯗꯤ ꯂꯥꯛꯑꯣ ꯌꯥꯔꯔꯣꯏꯕ ꯍꯧꯖꯤꯛꯁꯨ ꯃꯥ ꯑꯩꯅ ꯑꯗꯨ ꯍꯥꯏꯐꯦꯠ ꯄꯜꯂꯨꯕ ꯑꯗꯨꯒꯤ ꯃꯥ ꯆꯠꯂꯔꯣꯏꯅ ꯇꯧ ꯂꯩꯍꯧꯕꯅꯦ
ꯌꯥꯔ ꯑꯣꯏꯌ ꯁꯁꯌ ꯄꯨꯟꯅ
ꯈꯪꯗꯦ ꯉꯣ ꯀꯤꯅ ꯀꯤꯒꯟ ꯂꯤꯕ ꯑꯗꯣ ꯍꯟꯗꯛꯀꯤ ꯁꯟꯗꯦꯗꯤ ꯌꯥꯗꯕ꯭ꯔꯣ ꯍꯟꯗꯛꯀꯤ ꯁꯟꯗꯦꯁꯤꯗ ꯀꯌꯥ ꯇꯥꯒꯦ
ꯎꯝ ꯌꯦꯡꯒꯦ ꯑꯝꯇ
ꯍꯟꯗꯛꯀꯤ ꯁꯟꯗꯦꯁꯤꯦ ꯍꯌꯦꯡ ꯍꯟꯆꯒꯤ ꯁꯟꯗꯦꯗ ꯑꯩ ꯍꯟꯆꯀꯤ ꯅꯠꯇꯕ ꯃꯊꯪꯒꯤꯁꯦ ꯃꯊꯪꯒꯤꯗꯣ ꯑꯩ ꯖꯒꯣꯏ ꯁꯥꯗꯣꯏꯅꯤ ꯑꯣ ꯅꯪꯗ ꯍꯔꯅꯦꯕ ꯍꯌꯦꯡ ꯍꯪꯖꯤ ꯀꯩꯁꯨꯝ ꯇꯧꯕ ꯍꯌꯦꯡ ꯀꯤꯁꯤꯗꯤ ꯁꯦꯟꯕꯕꯨꯗꯤ ꯂꯥꯛꯑꯌꯦꯕ ꯑꯥꯒꯤꯗꯣ ꯐꯪꯒꯗ꯭ꯔꯣ ꯃꯐꯝ
ꯐꯪꯅꯤꯌꯦ ꯃꯌꯥꯝ ꯂꯩꯕꯅꯤꯅ
ꯍꯥꯟꯅ ꯕꯨꯛ ꯇꯧꯅꯩ ꯍꯥꯏꯕꯗꯨꯗ
ꯇꯧꯣꯏ ꯇꯧꯅꯦꯕ ꯑꯗꯣ ꯇꯧꯅꯕ ꯍꯥꯏꯁꯦ ꯊꯛꯈꯥꯏ ꯑꯃ ꯋꯥꯠꯂꯤꯉꯥꯏꯅꯤ ꯇꯧꯅꯗꯦ ꯀꯩꯁꯨ
ꯍꯌꯦꯡ ꯍꯪ ꯆꯠꯈꯤꯖ
ꯌꯦꯁ
ꯑꯩ ꯍꯥꯏꯐꯦꯠꯠꯇꯗꯤ ꯍꯪꯉꯛꯀꯦ ꯑꯩꯈꯣꯏꯗꯣ ꯃꯊꯪ ꯃꯊꯪ ꯂꯣꯏꯅ ꯌꯦꯡꯉꯦꯕ ꯃꯤ ꯑꯃꯒꯤ ꯑꯣꯏꯅ ꯑꯗꯨꯝ ꯐꯔꯛ ꯇꯥꯟꯅꯕ ꯇꯥꯏꯃꯤꯡ ꯂꯣꯏ ꯇꯥꯟꯅꯕꯗꯣ ꯁꯟꯗꯦ ꯊꯤꯕꯅꯤꯅ ꯁꯟꯗꯦ ꯅꯠꯇꯕꯕꯨꯗꯤ ꯐꯕ ꯑꯗꯣ ꯁꯟꯗꯦ ꯅꯠꯇꯕꯗ ꯁꯤꯟꯕ ꯌꯥꯒꯗ꯭ꯔꯅꯁꯨ ꯍꯪꯈꯤꯒꯦꯕꯀꯣ ꯁꯟꯗꯦ ꯅꯠꯇꯕ ꯇꯧ ꯇꯥꯔꯒꯗꯤ ꯅꯨꯃꯤꯠ ꯃꯌꯥꯝ ꯂꯩꯌꯦꯕ ꯇꯧꯕ ꯑꯃ ꯍꯦꯛꯇ
ꯌꯥꯔꯦ ꯑꯗꯨꯅꯦ ꯑꯃ ꯍꯦꯛꯇ ꯌꯥꯔꯛꯏ
ꯑꯗꯣ ꯑꯃꯗꯣ ꯃꯉꯣꯟꯗ ꯑꯝꯇ ꯍꯥꯏꯗ꯭ꯔꯗꯤ ꯌꯥꯔꯣꯏꯕ ꯃꯌꯥꯝ ꯁꯪꯅꯗꯕꯅꯤ ꯑꯗꯣ ꯍꯥꯏꯔꯒ ꯍꯥꯏꯗꯤ ꯃꯤꯗꯣ ꯃꯤꯗꯥ ꯑꯗꯨꯝ ꯈꯪꯉꯤꯗꯅ ꯃꯥꯅꯕ ꯗꯤ ꯌꯥꯝ ꯆꯠꯅꯤꯡꯕꯩ ꯍꯧꯗꯣꯛꯄꯅꯦꯕꯀꯣ ꯑꯗꯣ ꯃꯤꯗꯥꯥꯗꯣ ꯈꯤꯇꯪ ꯀꯩꯅꯣꯝ ꯇꯧꯕꯗ ꯃꯥꯅ ꯄꯥꯝꯅꯕ ꯑꯃ ꯍꯥꯏꯗ ꯃꯥꯒꯤ ꯑꯃ ꯂꯩꯗꯅ ꯑꯗꯨ ꯑꯣꯏꯒꯗ꯭ꯔꯥ ꯍ ꯐꯁꯅꯤ ꯎꯝ ꯑꯗꯨ ꯍꯜ ꯀꯨꯏꯨꯏꯗ ꯁꯤꯅꯖꯤꯗꯤ ꯑꯩꯅꯗꯤ ꯍꯥꯏꯗꯤ ꯍꯥꯏꯔꯝꯕꯅꯦ ꯉꯜꯂꯤ ꯀꯥꯟꯗ ꯁꯤꯖꯤꯟꯅꯔꯤ ꯀꯥꯟꯗ ꯆꯠꯍꯧꯔꯨꯔꯗꯤ ꯀꯩꯁꯨ ꯕꯤꯠ ꯂꯩꯔꯨ ꯍꯥꯏꯅ ꯑꯗꯨꯝ ꯍꯥꯏ ꯅꯨꯡꯊꯟꯁꯤꯅꯒꯤꯅꯦꯕ ꯇ꯭ꯋꯦꯟꯇꯤ ꯋꯥꯟꯗꯅ ꯑꯃꯨꯛ ꯀꯩ ꯀꯩꯅ ꯌꯦꯡꯉꯛꯑꯒꯦ ꯑꯩ ꯍꯌꯦꯡ ꯐꯖꯅ ꯋꯥꯔꯤ ꯁꯥꯟꯅꯔꯒꯦ ꯃꯥ ꯂꯩꯇꯦ ꯇꯨꯒꯁꯦꯨ ꯑꯩꯣꯏꯖꯥꯝ ꯂꯩꯑꯕ ꯎꯝ ꯎ ꯇꯅꯦ
ꯑꯣꯅ ꯗꯝ ꯌꯥꯕꯤꯔ ꯑꯣꯏ
ꯇ꯭ꯋꯦꯟꯇꯤ ꯋꯥꯟ ꯇ꯭ꯋꯦꯟꯇꯤ ꯇꯨ ꯃꯇꯨꯡꯒꯤ ꯑꯗꯨꯝ ꯅꯨꯃꯤꯠ ꯈꯔ ꯂꯩꯕꯗꯨꯗꯕꯨ ꯁꯤꯂꯁꯨ ꯑꯗꯨꯗꯤ ꯋꯥꯏ ꯁꯪꯉꯤꯗꯅ ꯑꯩꯁꯨ ꯂꯥꯏꯔꯤꯛ ꯂꯥꯏꯔꯤꯛ ꯂꯥꯏꯔꯤꯛ ꯈꯔ ꯄꯥꯎꯕ ꯍꯥꯏꯕꯗꯤ ꯑꯣꯏꯔꯔꯣꯏꯕ ꯅꯣꯏ ꯅꯠꯇ꯭ꯔꯗꯤ
ꯑꯣ ꯑꯩ
ꯏꯁ ꯑꯗꯨ ꯀꯣꯛꯇꯣ ꯂꯩꯉꯣꯗ ꯄꯥꯝꯗ꯭ꯔꯁꯨ ꯐꯥꯎꯖꯤꯜꯂꯨ ꯍꯥꯎꯕꯩ ꯅꯨꯡꯉꯥꯏꯕ ꯑꯃꯁꯝꯨ ꯂꯩꯕꯅꯦ ꯑꯣꯏꯔꯁꯨ ꯑꯣꯏꯗ꯭ꯔꯁꯨ
ꯍꯣꯏ ꯅꯨꯡꯉꯥꯏꯕꯕꯨꯗꯤ ꯂꯩꯔ ꯑꯗꯣ ꯑꯩ ꯑꯩ ꯉꯝꯗꯧ ꯋꯥꯟꯗꯕ
ꯊꯥꯖꯕ ꯈꯔ ꯋꯥꯠꯂꯤ ꯏꯁꯥꯗ ꯆꯪꯕ ꯆꯪꯒ꯭ꯔꯗꯤ ꯉꯝꯗꯕ ꯂꯩꯇꯕꯅꯤ ꯉꯝꯅꯕ ꯑꯗꯨꯝ ꯇꯧꯔꯛꯀꯅꯤ ꯃꯔꯛꯇ ꯇꯣꯛꯑꯦ ꯀꯥꯏꯅ ꯀꯅꯥꯝ ꯌꯥꯎꯔꯝꯃꯣꯏꯗ ꯀꯩꯁꯨ ꯍꯩꯅꯒ꯭ꯔꯗꯤ ꯑꯗꯨꯝ ꯂꯣꯏꯅꯕ ꯇꯧꯔꯝꯒꯅꯤꯗ
ꯍꯣꯏ ꯑꯗꯨꯕꯨꯗꯤ ꯇ ꯑꯗꯨꯝ ꯉꯝꯅꯕꯗꯤ ꯂꯣꯏꯅ ꯇꯧꯅꯩꯅꯤ
ꯐꯣꯟꯁꯦ ꯁꯥꯏꯍꯦ ꯅꯥꯀꯣꯡꯗ ꯊꯝꯕꯁꯦ
ꯐꯣꯟꯗꯣ ꯌꯥꯝ ꯃꯦꯠꯂꯕ ꯃꯥꯜꯂꯦ ꯑꯗꯨꯅꯅꯦ ꯁꯥꯔꯤꯗꯣ
ꯑꯩꯕꯨꯗꯤ ꯐꯣꯟ ꯄꯥꯏꯗꯤ ꯐꯣꯟ ꯑꯩ ꯐꯣꯟ ꯁꯨꯡꯄꯥꯏ ꯄꯥꯏꯗꯤ ꯅꯦꯃꯥꯟꯗꯦꯗ ꯑꯁ ꯕꯦꯂꯦꯟꯁ ꯐꯥꯎ ꯍꯥꯞꯇꯕꯤ ꯅꯦꯠꯐꯥꯎ ꯍꯥꯞꯇꯦ ꯍꯟꯗꯛ ꯅꯍꯥꯟ ꯎꯄꯥꯏ ꯂꯩꯇꯕꯒꯤ ꯂꯝꯕꯤ ꯆꯠꯊꯣꯛꯄꯗ ꯑꯩꯗꯣ ꯃꯤꯅ ꯂꯣꯀꯦꯁꯟ ꯊꯥꯔꯛꯑꯗꯤ ꯎꯔꯔꯣꯏꯅ ꯍꯥꯞꯆꯟꯒ꯭ꯔꯤꯅꯦ ꯅꯦꯠ ꯍꯥꯞꯇꯕꯤ ꯊꯝꯃꯤꯅꯦ ꯐꯣꯟꯒꯁꯦ ꯋꯥꯏ ꯐꯥꯏꯁꯨ ꯑꯩ ꯊꯥꯖꯟꯗꯦ ꯑꯗꯣ ꯄꯥꯏꯅꯤꯡꯂꯀꯥꯟꯗ ꯉꯥꯍꯥꯛ ꯁꯝꯃꯈꯣꯏ ꯃꯤꯒꯤꯗꯩ ꯈꯔ ꯁꯝꯃ ꯈꯣꯏ ꯄꯥꯗꯅ ꯑꯩ ꯀꯩꯁꯨ ꯐꯣꯟ ꯌꯦꯡꯕ ꯃꯤ ꯑꯣꯏꯗꯦꯕ ꯑꯁ ꯑꯃ ꯁꯤꯗꯤ ꯂꯣꯏꯔꯦ ꯇ꯭ꯋꯦꯟꯇꯤ ꯐꯣꯔ ꯑꯋꯥꯔꯅꯦ ꯃꯥꯅ ꯐꯣꯟ ꯄꯥꯏꯔꯤꯁꯦ
ꯃꯥꯅꯤ ꯃꯥꯖꯨ ꯈꯪꯉꯅ
ꯄꯦꯟꯖꯥꯠꯅꯤ ꯑꯩꯒ ꯈꯠꯅ ꯈꯠꯅꯕꯗ ꯈꯠꯅꯕꯗ
ꯃꯤ ꯃꯁꯥ
ꯉꯥꯡꯕꯤ ꯅꯗ ꯃꯥꯥꯜꯂꯦ ꯏꯇꯥꯎꯗꯣ ꯑꯩ ꯀꯤꯕꯗ ꯂꯣꯏꯔꯕꯅꯤ ꯃꯥ ꯃꯤ ꯑꯗꯨꯃꯥꯏꯅ ꯉꯥꯡꯕꯤꯅꯨꯀꯣ ꯑꯁ ꯄꯨꯔꯥ ꯑꯉꯥꯡ ꯃꯆꯥꯅꯤ ꯈꯦꯠꯅꯕꯅꯦ ꯑ ꯇꯧꯔꯤꯁꯦ ꯃꯥꯅ ꯒ꯭ꯌꯥꯟ ꯇꯥ ꯁꯥꯕ ꯋꯥꯅꯤ ꯐꯣꯟ ꯄꯥꯏꯔꯒ ꯑꯈꯣꯏꯒꯤ ꯀꯩ ꯍꯥꯏꯅꯤ ꯋꯥꯈꯜꯕꯨꯗꯤ ꯈꯜꯂꯝꯒꯅꯤꯀꯣ ꯑꯗꯨꯏꯁꯨ ꯌꯦꯡꯕꯗ ꯌꯥꯝꯅ ꯈꯨꯗꯧ ꯁꯥꯎꯅꯤꯡꯕꯗꯨꯅꯦ ꯑꯣꯏꯔꯤꯁꯦ ꯑꯗꯨꯗꯤ ꯊꯦꯡꯉꯦ ꯊꯝꯃꯒꯦ ꯍꯣ ꯍꯣꯏ ꯇꯨꯝꯃꯣ ꯇꯨꯝꯃꯒꯦ ꯊꯦꯡꯗꯤ ꯊꯦꯡꯉꯦ ꯇꯨꯝꯊꯣꯛꯑꯣ ꯅꯪꯁꯨ ꯅꯣꯡꯒ ꯆꯨꯕꯒ
ꯎꯝ ꯇꯨꯝꯊꯣꯛꯑꯣ ꯇꯨꯝꯊꯣꯛꯑꯣ ꯍꯌꯦꯡ ꯑꯃꯨꯛ ꯍꯂꯁꯤ
ꯑꯣꯀꯦ ꯒꯨꯠ ꯅꯥꯏꯠ ꯒꯨꯠ ꯅꯥꯏꯠ ꯑꯣ